ꯍꯜꯂꯣ ꯎꯝ ꯇꯥꯏꯌꯦ ꯅꯪꯗꯤ ꯇꯥꯕ꯭ꯔꯣ
ꯇꯥꯏꯌꯦ ꯀꯩꯗꯧꯔꯝꯃꯤꯅꯣ
ꯀꯩꯁ ꯇꯧꯗꯦꯗ ꯁꯨꯝ ꯐꯝꯂꯒ ꯂꯩꯌꯦ ꯅꯪꯗꯤ
ꯑꯩꯁꯨꯅꯦ ꯆꯞ ꯃꯥꯟꯅꯔꯦ
ꯑꯣ ꯀꯩ ꯏꯟꯁꯥꯡ ꯆꯥꯒꯦ ꯃꯣꯔꯅꯤꯡꯗ
ꯑꯣ ꯑꯩꯈꯣꯏꯗꯣ ꯑꯌꯨꯛꯇ ꯀꯩ ꯀꯥꯡꯁꯣꯏ ꯆꯥꯔꯦ
ꯑꯣ ꯑꯍꯥꯎꯕ ꯏꯟꯁꯥꯡ ꯆꯥꯏꯌꯦꯀꯣ
ꯅꯣꯏꯗꯤ
ꯎꯝ ꯑꯩꯁꯦ ꯉꯁꯥꯏ ꯉꯔꯥꯡꯒꯤ ꯏꯟꯁꯥꯡ ꯑꯣꯏꯅ ꯆꯥꯏꯌꯦ ꯑꯣꯁꯥ ꯑꯣꯏꯅ ꯑꯣꯁꯥ ꯑꯀꯪꯕꯗꯣ ꯑꯗꯣ ꯍꯧꯒꯠꯂꯒ ꯑꯩꯈꯣꯏ ꯆꯦꯆꯦꯅ ꯊꯣꯡꯔꯝꯃꯦ ꯑꯗꯨꯒꯤ ꯆꯥꯢꯌꯦ
ꯎꯝ
ꯍꯥꯎꯅꯤ ꯑꯗꯨꯗꯤ
ꯍꯥꯎꯔꯦ ꯍꯣꯏ ꯅꯪꯗꯤ ꯀꯥꯏ ꯀꯥꯢ ꯆꯠꯀꯦ ꯉꯁꯤ
ꯑꯩꯗꯤ ꯌꯨꯝꯗ ꯂꯩꯔꯦ ꯉꯁꯤꯗꯤ ꯉꯍꯥꯟ ꯉꯔꯥꯡ ꯆꯠꯇꯦ ꯅꯪꯗꯤ
ꯑꯩꯁꯨ ꯀꯦꯝꯇ ꯆꯠꯇꯦꯗ